ꯇꯥꯏꯌꯦ ꯇꯥꯏꯌꯦ ꯀꯩꯗꯧꯔꯤꯅꯣ ꯇꯥꯏꯌꯦꯕ ꯇꯥꯏꯌꯦ ꯅꯪꯉꯣꯟꯗ ꯅꯦꯠꯋꯥꯛ ꯅꯨꯡꯉꯥꯏꯇꯕ ꯑꯣꯏꯔꯝꯅꯤ
ꯇꯥꯗꯕ꯭ꯔꯣ
ꯇꯥꯗ꯭ꯔꯣ ꯇꯥꯏꯌꯦ ꯇꯥꯏꯌꯦ ꯀꯩꯗꯧꯔꯤꯅꯣ ꯍꯜꯂꯣ
ꯍꯜꯂꯣ
ꯇꯥꯕ꯭ꯔꯣ ꯇꯥꯏꯌꯦꯕ
ꯑ ꯇꯥꯔꯦ ꯇꯥꯔꯦ ꯑ ꯇꯥꯔꯦ ꯇꯥꯔꯦ
ꯑꯥ ꯑꯥ ꯑꯥ ꯅꯦꯋꯥꯛꯅ ꯈꯔ ꯅꯨꯡꯉꯥꯏꯇꯕ ꯑꯣꯏꯔꯝꯃꯅꯤ ꯀꯩꯗꯧꯔꯤꯅꯣ
ꯑꯥ ꯅꯨꯡꯉꯥꯏꯇꯕꯒꯤ ꯗꯨꯝ ꯂꯩꯔꯝꯕꯅꯦ ꯐꯣꯟ ꯌꯦꯡꯉꯒ ꯫ ꯀꯩꯗꯧꯔꯤꯅꯣ?
ꯑꯣ ꯆꯛ ꯑꯩꯁꯨꯦ ꯁꯨꯝ ꯂꯩꯔꯝꯕꯅꯦꯗ ꯆꯥꯛ ꯆꯥꯔꯕꯣ
ꯆꯥꯛ ꯆꯥꯔꯦ
ꯍꯣꯏ ꯁꯥꯏꯌꯦ ꯀꯔꯤ ꯃꯊꯦꯜ ꯆꯥꯕ꯭ꯔꯣ ꯑꯩ ꯆꯥꯗ꯭ꯔꯤꯌꯦ ꯑꯁ ꯍꯥꯎꯋꯦꯅꯦ ꯆꯝꯊꯣꯡꯗꯤ
ꯍꯥꯎꯋꯦ ꯆꯝꯊꯣꯡꯅ ꯍꯦꯟꯅ ꯍꯥꯎꯔꯦ ꯀꯩ ꯏꯟꯁꯥꯡ ꯊ
ꯁꯥꯗ꯭ꯔꯣ
ꯁꯥꯏꯌꯦ ꯌꯥꯝ ꯁꯥꯏꯌꯦ ꯅꯣꯡꯁꯨ ꯃꯪꯕꯒꯤꯔꯥ ꯈꯪꯗꯦ ꯌꯥꯝ ꯁꯥꯏ
ꯑꯣ ꯉꯁꯤꯗꯤꯀꯣ ꯑꯩꯈꯣꯏꯁꯦ ꯀꯩꯅꯣ ꯆꯥꯏ ꯆꯥꯗꯤ ꯆꯥꯗ꯭ꯔꯤ ꯊꯣꯡꯕ ꯑꯥꯂꯨꯗꯣ ꯉꯧꯔꯒ ꯍꯋꯥꯏ ꯆꯝꯐꯨꯠ ꯇꯧꯋꯦ
ꯎꯝ ꯍꯥꯎꯕꯅꯦ ꯑꯗꯨꯁꯨ ꯆꯥꯛ ꯆꯪꯉꯦ ꯑꯩ ꯈꯥꯃꯦꯟ ꯑꯁꯤꯟꯕ ꯆꯝꯊꯣꯡ ꯊꯣꯡꯉꯦ ꯑꯗꯨꯒ ꯆꯥꯔꯦ
ꯑꯦ ꯈꯥꯃꯦꯟ ꯑꯁꯤꯟꯕ ꯆꯝꯊꯣꯡ ꯊꯣꯡꯕ ꯌꯥꯕ꯭ꯔꯣ
ꯌꯥꯏꯑꯦ ꯍꯥꯎꯕꯅꯦ ꯌꯥꯝꯅ
ꯑꯣ ꯉꯥ ꯑꯌꯥꯏꯕ ꯍꯥꯞꯇꯣꯏꯔꯣ ꯀꯃꯥꯏ ꯇꯧꯗꯣꯏꯔꯣ
ꯆꯝꯊꯣꯡ ꯊꯣꯡꯕꯒꯤ ꯃꯑꯣꯡꯗꯣ ꯑꯗ ꯑꯗꯨꯝ ꯊꯣ ꯊꯣꯡꯗꯣꯏꯅꯦ ꯈꯥꯃꯦꯟ ꯑꯁꯤꯟꯕꯗꯣ ꯍꯥꯞꯄꯒ ꯌꯥꯝ ꯍꯥꯎꯕꯅꯦ
ꯑꯣ
ꯆꯥꯔꯒ ꯌꯦꯡꯉꯣ ꯑꯗꯨꯃꯥꯏꯅ ꯎꯝ ꯏꯁꯤꯡ ꯐꯨꯠꯂꯅꯤꯀꯣ ꯑꯗꯨꯒ ꯇꯤꯜꯂꯧ ꯀꯩꯀꯩ ꯃꯔꯨ ꯃꯔꯥꯡ ꯃꯔꯣꯏ ꯃꯔꯥꯡ ꯍꯥꯞꯄꯒ ꯊꯧꯔꯅꯤ ꯑꯗꯨ ꯏꯁꯤꯡꯗꯣ ꯈꯔ ꯁꯧꯍꯜꯂꯀꯥꯟ ꯁꯧꯔꯀꯥꯟꯗ ꯉꯥꯔꯤ ꯈꯤꯇꯪ ꯍꯥꯞꯄꯅꯦꯕ
ꯍꯣꯏ
ꯉꯥꯔꯤ ꯉꯥꯔꯤ ꯅꯠꯇ꯭ꯔꯁꯨ ꯑꯗꯨꯝ ꯉꯥ ꯀꯩꯀꯩ ꯍꯥꯞꯄꯒ ꯁꯣꯝꯍꯜꯂꯒ ꯈꯥꯃꯦꯟ ꯁꯤꯟꯕ ꯍꯥꯞꯄꯒ ꯃꯨꯜꯂꯀꯥꯟꯗ ꯆꯥꯗꯣꯏꯅꯦ ꯌꯥꯝ ꯍꯥꯎꯕꯅꯦ
ꯑꯩ ꯇꯝꯕ ꯇꯥꯔꯦ ꯑꯩꯈꯣꯏꯗꯤ ꯈꯥꯃꯦꯟ ꯑꯁꯤꯟꯕꯗꯤ ꯆꯝꯊꯣꯡ ꯆꯥꯗꯦꯕ
ꯎꯝ ꯑꯩꯗꯤ ꯑꯗꯨꯝ ꯆꯗꯣꯏꯅꯦ
ꯑꯣ ꯑꯩꯈꯣꯏꯗꯤ ꯃꯣꯔꯣꯛ ꯃꯦꯠꯄꯕꯨꯗꯤ ꯆꯥꯏꯌꯦꯕꯀꯣ
ꯎꯝ
ꯅ
ꯎꯝ ꯆꯥꯏ ꯑꯗꯨ ꯄꯥꯛꯅꯗꯤ ꯑꯩꯗꯤ ꯆꯥꯗꯦ ꯆꯝꯊꯣꯡꯒꯕꯅꯦ ꯆꯥꯒ ꯈꯥꯃꯦꯟ ꯁꯤꯟꯕꯗ
ꯎꯝ
ꯑ ꯃꯣꯔꯣꯛ ꯃꯦꯠꯄꯒꯨꯝꯕꯗ ꯑꯃ ꯈꯤꯇꯪ ꯂꯩꯌꯦ
ꯑꯁ ꯅꯨꯡꯉꯥꯏꯔꯦꯅꯦ ꯄꯨꯟꯁꯤꯁꯦ
ꯅꯨꯡꯉꯥꯏꯔꯦ ꯑꯗꯣ ꯏꯊꯟꯇꯪ ꯂꯩꯕꯁꯤ ꯕꯣꯔꯤꯡ ꯌꯥꯝ ꯆꯨꯏꯗ
ꯑꯣꯝ ꯌꯨꯝꯗ ꯂꯩꯕ꯭ꯔꯥ ꯅꯠꯇ꯭ꯔꯒ ꯀꯀꯥꯗ ꯃꯄꯥꯟ ꯂꯩꯕ꯭ꯔꯥ
ꯑ ꯃꯄꯥꯟ ꯃꯄꯥꯟꯗꯤ ꯂꯩ ꯍꯣꯏ ꯑꯗꯨꯝ ꯔꯦꯟꯇ ꯂꯩ
ꯑ
ꯃꯣꯔꯣꯛ ꯃꯦꯠꯄꯗ ꯑꯃ ꯆꯅꯝꯗꯧꯔ ꯃꯦꯠꯄꯗ ꯌꯥꯝ ꯍꯥꯎꯏꯦ ꯍꯥꯏ
ꯍꯥꯏꯕꯗꯤ ꯑꯥ ꯍꯣꯏ ꯍꯣꯏ ꯍꯣꯏ ꯊꯥꯎꯕꯅꯦ ꯎꯝ
ꯑꯩꯁꯨ ꯑꯝꯇ ꯌꯦꯡꯒꯦ ꯇꯧꯕꯅꯦ ꯑꯗꯣ ꯈꯪꯗꯦ
ꯌꯦꯌꯦꯒ ꯍꯥꯎꯥꯎꯗꯤ ꯍꯥꯎꯋꯦꯕꯀꯣ ꯑꯗꯨ ꯈꯥꯃꯦꯟ ꯑꯁꯤꯟꯕꯗꯣ ꯃꯣꯔꯣꯛꯇꯣ ꯃꯣꯔꯣꯛ ꯑꯇꯦꯛꯄ ꯍꯥꯏꯕ꯭ꯔꯥ ꯒ꯭ꯔꯤꯟ ꯑꯣꯏꯕ ꯈꯔ ꯂꯧꯗꯕ ꯑꯃ ꯑꯗꯨ ꯐ꯭ꯔꯦꯖꯇ ꯍꯥ ꯍꯥꯅꯤꯣ ꯎꯝ ꯐ꯭ꯔꯦꯁꯇ ꯍꯥꯞꯇꯣꯏꯕ ꯍꯥꯏ ꯃꯨꯟꯍꯜꯂꯒ ꯆꯥꯔꯣꯏꯗꯕ ꯃ ꯌꯥꯝ ꯅꯨꯡꯁꯤꯕꯅꯦꯕ ꯑꯗꯣ ꯑꯗꯨ ꯑꯇꯣ ꯅꯪ ꯆꯥꯕ ꯅꯠꯇ꯭ꯔꯣ
ꯑ ꯆꯌꯦꯌꯦ
ꯑꯗꯨ ꯈꯔ ꯍꯥꯞꯄꯣ ꯉꯥꯔꯤ ꯈꯤꯇꯪ ꯉꯥꯔꯤ ꯌꯥꯝ ꯍꯥꯞꯄꯗꯤ ꯍꯥꯎꯗꯕꯅꯤꯗ ꯉꯥꯔꯤ ꯌꯥꯛꯃꯟꯕꯒꯤꯀꯣ
ꯎꯝ
ꯉꯥꯔꯤ ꯈꯤꯇꯪ ꯍꯥꯞꯄꯣ ꯑꯗꯨꯒ ꯌꯥꯔꯦ ꯑꯗꯨ ꯀꯥꯡꯉꯧ ꯉꯧꯔꯣ ꯆꯝꯐꯨꯠ ꯃꯝꯐꯨꯠꯂꯣ ꯅꯪ ꯆꯥꯛ ꯆꯥꯛꯈꯨꯝ ꯑꯅꯤ ꯑꯍꯨꯝ ꯁꯥꯏ
ꯆꯥꯛ ꯎꯝ ꯆꯥꯛ ꯐꯖꯅ ꯆꯥꯔꯅꯤ ꯑꯗꯨꯏꯗꯤ ꯑꯃꯨꯛ ꯇꯨꯝꯅꯤ ꯆꯥꯔꯕꯔꯕꯃꯤꯅ
ꯁꯦꯡ ꯃꯥ ꯅꯪꯗꯤ ꯅꯣꯏꯕ꯭ꯔꯥ ꯀꯪꯕ꯭ꯔꯣ
ꯀꯪꯉꯦ ꯑꯩ ꯆꯥꯗꯤ ꯑꯗꯨꯝ ꯆꯥꯏꯑꯕ ꯑꯗꯨꯒ ꯅꯣꯏꯔꯨꯗ ꯁꯨꯡꯌꯥ ꯌꯥꯗꯕ
ꯏꯁ ꯀꯪꯕꯨꯗꯤ ꯀꯩꯁꯨ ꯀꯥꯏꯅ ꯅꯨꯡꯉꯥꯏꯌꯦꯅ
ꯑꯗꯨ ꯑꯩꯅ ꯆꯥꯔꯤꯕ ꯃꯌꯥꯝꯁꯤꯒ ꯍꯥꯏꯔꯗꯤ ꯅꯣꯏꯕ ꯌꯥꯔꯔꯣꯏꯕ ꯀꯪꯃꯜꯂꯁꯨ ꯐꯠꯇꯦꯗꯅ
ꯍꯣꯏ
ꯆꯥꯔꯤꯁꯤꯒ ꯍꯥꯏꯔꯗꯤ ꯀꯥꯏꯗ ꯆꯠꯂꯤꯅꯣꯁꯨ ꯈꯪꯗꯦ
ꯑꯦ ꯍꯦ ꯍꯦꯍꯦ
ꯃꯤ ꯑꯗꯨꯃꯥꯏꯟ ꯇꯧꯕ ꯂꯩꯕꯅꯦ ꯏꯃꯥꯟꯅꯕꯤ ꯑꯃꯁꯨ ꯀꯣ
ꯑꯥ
ꯅꯣꯏꯒꯤ ꯅꯣꯏꯒꯤ ꯇꯥꯏꯞꯇ ꯃꯤ ꯑꯃ ꯂꯩꯕ ꯏꯃꯥꯟꯅꯕꯤꯀꯣ ꯃꯥꯁꯨ ꯑꯗꯨꯝ ꯆꯥꯛꯇꯣ ꯌꯥꯝ ꯆꯥꯏꯌꯦꯕꯀꯣ ꯑꯩꯒꯤ ꯆꯥꯝꯗ ꯑꯗꯨꯝ ꯆꯥꯕꯅꯦꯕ ꯑꯗꯣ ꯆꯥꯛꯁꯨ ꯌꯥꯝ ꯆꯥꯕ ꯑꯆꯥꯄꯣꯠ ꯆꯥꯔꯦ ꯑꯗꯨꯝ ꯆꯥꯏꯌꯦꯕ ꯃꯥꯗꯣ ꯑꯗꯨꯒ ꯃꯁꯥ ꯑꯗꯨꯝ ꯀꯪꯕ ꯃꯥꯅꯁꯨ ꯍꯥꯏꯔꯤꯅꯤ ꯑꯁ ꯑꯩꯁꯤꯕꯨ ꯃꯄꯥꯟ ꯌꯥꯝ ꯊꯣꯛꯄꯒꯤꯔꯣ ꯍꯥꯏꯕ ꯁꯥꯥꯕꯦ
ꯑꯩꯁꯨ ꯀꯩꯒꯤꯅꯣ ꯈꯪꯗꯦ ꯆꯥꯗꯤ ꯑꯗꯨꯝ ꯆꯥꯗꯣꯏ ꯑꯃꯅ ꯆꯥꯔꯁꯨ ꯑꯗꯨꯝ ꯌꯥꯎꯗꯣꯏꯅꯦꯕ ꯑꯗꯨꯒ ꯅꯣꯏꯕꯨꯅ ꯁꯨꯛꯅꯣ ꯍꯣꯏ ꯅꯣꯏꯗꯕ ꯃꯌꯥꯝ ꯂꯣꯏ ꯉꯛꯑꯦ ꯀꯩꯗ ꯅꯪꯅ ꯆꯥꯔꯤꯗꯨꯒ ꯅꯣꯏꯗ꯭ꯔꯤꯁꯤꯒ ꯀꯔꯥꯏ ꯆꯠꯂꯤꯅꯣ ꯍꯥꯏꯔ
ꯑꯗꯨꯅ ꯐꯠꯇ꯭ꯔꯣꯅꯦ
ꯐꯗꯤ ꯐꯩꯌꯦ ꯑꯗꯨ ꯅꯣꯏꯕꯁꯨ ꯑꯃꯨꯛ ꯄꯥꯝꯃꯦ ꯁꯨꯝ ꯀꯪꯉꯃꯤꯅ
ꯎꯝ ꯑꯩꯈꯣꯏꯗꯤ ꯅꯣꯏꯌꯦꯕꯀꯣ ꯍꯥꯏꯕꯗꯤ ꯑꯈꯣꯏꯅ ꯀꯟꯇ꯭ꯔꯣꯜ ꯇꯧꯔꯁꯨ ꯍꯟꯗꯕ ꯃꯤꯗꯣ ꯈꯪꯕ꯭ꯔꯥ
ꯑꯥ
ꯑꯗꯣ ꯆꯥꯕꯗꯨꯗꯤ ꯑꯗ ꯑꯩꯈꯣꯏꯅ ꯑꯗꯨꯝ ꯗꯥꯏꯠ ꯇꯧꯕꯒꯤ ꯁꯥ ꯇꯧꯕ꯭ꯔꯥ ꯇꯧꯗꯕ꯭ꯔꯗꯤ ꯈꯪꯗꯦ ꯇꯧꯕ ꯁꯗ ꯇꯧꯋꯦꯕꯀꯣ ꯇꯧꯔꯅꯤ ꯀꯪꯉꯣꯏ ꯁꯨꯀꯪ ꯀꯪꯉꯣꯏꯌꯦ ꯈꯪꯗꯦ ꯑꯗꯨ ꯀꯪꯗꯕꯤ ꯆꯈꯥꯎ ꯑꯣꯏꯅ ꯁꯣꯛ ꯇꯥꯔꯦ ꯍꯥꯏꯅ ꯑꯗꯨꯝ ꯇꯣꯛꯈ꯭ꯔꯝꯅꯦ
ꯈꯪꯗꯦꯉꯣ ꯀꯃꯥꯏꯟ ꯇꯧꯗꯣꯏꯅꯣ
ꯈꯪꯗ꯭ꯔꯦ ꯅꯪꯗꯤ ꯇꯨꯝꯃꯒ ꯆꯥꯔꯒ ꯂꯩꯔꯗꯤ ꯐꯆꯥꯡ ꯐꯅꯤꯉꯥꯏ ꯌꯥꯝ ꯂꯥꯏꯈ꯭ꯔꯦꯗ ꯑꯩꯒꯤ ꯈꯣꯟꯖꯦꯜ ꯑꯗꯨꯝ ꯏꯀꯣ ꯇꯥꯏꯌꯦꯅꯦ ꯅꯪ ꯕꯨꯂꯨꯝ ꯈꯔ ꯀꯟꯕ ꯑꯣꯏꯔꯝꯅꯤ
ꯁꯥ ꯉꯥꯒꯨꯝꯕꯗꯤ ꯆꯥꯕ ꯅꯠꯇ꯭ꯔꯣ
ꯍꯣꯏ ꯆꯥꯏꯌꯦꯔ ꯅꯪꯗꯤ
ꯆꯥꯏ ꯑꯣꯛꯁꯥꯗꯣ ꯍꯥꯎꯕꯅꯤꯍꯦ
ꯑꯩ ꯃꯩꯒꯤ ꯅꯣꯏꯒꯨꯝꯕ ꯑꯣꯛꯁꯥ ꯆꯥꯗꯕ ꯅꯠꯇ꯭ꯔꯣ
ꯑꯩꯗꯤ ꯆꯥꯏꯌꯦ
ꯏꯋꯥꯅꯕꯤꯁꯨ ꯁꯟ ꯆꯕꯥ ꯑꯃ ꯂꯩꯌꯦ
ꯑꯥ ꯁꯟꯁꯨ ꯆꯥꯏ ꯁꯥ ꯑꯗꯩ ꯑꯣꯛ ꯁꯥꯁꯨ ꯆꯥꯏ
ꯑꯗꯨꯝ ꯃꯪꯆꯥ ꯆꯥꯕꯅꯗꯤ ꯐꯕꯅꯦꯗ
ꯆꯥꯗꯦ ꯈꯣꯠꯇꯦ ꯇꯧꯕꯗꯨ ꯑꯥ ꯆꯥꯗꯦ ꯆꯥꯗꯕꯁꯨ ꯂꯩ ꯑꯗꯨ ꯑꯩꯗꯤ ꯑꯗꯨꯝ ꯆꯥꯏ
ꯎꯝ ꯏꯃꯥꯟꯅꯕꯤ ꯑꯃꯁꯨ ꯃꯥꯁꯦ ꯁꯟꯗꯤ ꯌꯥꯝ ꯄꯥꯝꯕꯅꯦꯕ ꯁꯟ ꯌꯥꯝ ꯄꯥꯝꯃꯒ ꯃꯣꯏ ꯌꯨꯝꯗ ꯊꯣꯡꯕ ꯌꯥꯗꯦ ꯍꯥꯏꯕ ꯑꯃ ꯂꯩꯌꯦ ꯀꯣ ꯅꯣꯏꯒꯤ ꯑꯃꯥ
ꯑꯥ ꯂꯩꯌꯦ ꯂꯩꯌ ꯑꯗꯨꯝꯕꯁꯨ ꯂꯩꯌꯦ ꯑ ꯂꯩ ꯇꯕꯁꯨ ꯌꯥꯎꯋꯦ ꯂꯩꯕꯁꯨ ꯌꯥꯎꯋꯦ
ꯈ꯭ꯔꯤꯁꯃꯁ ꯈ꯭ꯔꯤꯁꯃꯥꯁ ꯀꯨꯝꯕ ꯃꯇꯝꯗꯣ ꯑꯩ ꯗꯨꯝ ꯎꯝ ꯆꯤꯡ ꯆꯤꯡ ꯀꯥꯔꯗꯤ ꯃꯥꯒꯤꯗꯃꯛ ꯇꯦꯛꯁꯤꯟꯅ ꯑꯗꯨꯝ ꯌꯣꯝꯃ ꯄꯨꯔꯛꯄꯅꯦꯕ ꯑꯗꯨ ꯃꯥꯁꯦ ꯌꯨꯝ ꯄꯨꯁꯤꯟꯕ ꯌꯥꯗꯕꯒꯤ ꯍꯥ ꯑꯩꯈꯣꯏ ꯌꯨꯝꯗ ꯗꯨꯝ ꯆꯥꯕꯅꯦ ꯃꯥꯗꯤ ꯑꯩ ꯌꯥꯝ ꯅꯣꯛꯄꯤꯕ ꯃꯣꯏ ꯃꯣꯏ ꯃꯃꯥ ꯃꯄꯥ ꯈꯪꯉꯗꯤ ꯆꯩꯒꯅꯤ ꯍꯥꯏꯌꯦꯕ ꯑꯗꯨꯏꯒꯤ ꯑꯗꯨꯝ ꯆꯥꯕ ꯌꯥ ꯄꯤ ꯍꯥꯏ ꯑꯗꯨꯒ ꯅꯣꯏꯒꯨꯝꯕ ꯑꯁꯤ ꯅꯣꯏ ꯅꯣꯏꯅ ꯅꯣꯏꯒꯨꯝ ꯅꯣꯏꯒꯤ ꯀꯩꯅꯣ ꯖꯥꯠꯅ ꯆꯥꯛ ꯌꯦꯟꯁꯥꯡ ꯊꯣꯡꯕꯁꯦ ꯌꯥꯝ ꯍꯥꯎꯋꯦ ꯑꯩꯒꯤꯗꯤ
ꯍꯥꯎꯕꯅꯦ ꯉꯥꯒ ꯊꯣꯡꯕꯗꯣ
ꯍꯣꯏ ꯌꯥꯝ ꯍꯥꯎꯋꯦ ꯉꯛꯑꯦ ꯑꯩꯗꯤ
ꯍꯥꯎꯕꯅꯤ ꯑꯗꯣ ꯅꯣꯏꯒꯤ ꯁꯥ ꯊꯣꯡꯕꯁꯨ ꯍꯥꯎꯋꯦ ꯌꯥꯝꯅ
ꯏꯃꯥꯟꯅꯕꯤꯁꯨ ꯅꯣꯏꯒꯤꯖꯥꯠ ꯎꯝ ꯅꯣꯡꯃ ꯆꯥꯔꯒ ꯂꯣꯏꯔꯦ
ꯎꯝ ꯅꯣꯡꯃ ꯐꯖꯅ ꯄꯨꯜꯂꯒ ꯆꯥꯔꯗꯣꯏꯅꯦ
ꯍꯣꯏ
ꯎꯝ
ꯅꯣꯏꯒꯤ ꯎꯠꯇꯤ ꯅꯣꯏꯅ ꯎꯇꯤ ꯊꯣꯡꯃꯁꯨ ꯍꯥꯎꯋꯦ ꯑꯗꯣ ꯏꯔꯣꯟꯕꯁꯨ ꯍꯥꯎꯋꯦ
ꯑꯥ ꯍꯥꯎꯏ
ꯑꯩꯈꯣꯏꯗꯒꯤꯗꯤ ꯅꯣꯏꯅꯗꯤ ꯆꯥꯛ ꯍꯛꯁꯥꯡ ꯐꯣꯡꯕ ꯍꯥꯏꯕ ꯃꯥꯜꯂꯦ
ꯎꯝ ꯈꯪꯗꯦ ꯇ ꯑꯗꯨꯗꯤ ꯑꯍꯩꯕ ꯃꯤꯁꯨ ꯂꯩ ꯍꯩꯇꯕꯁꯨ ꯂꯩ ꯑꯩ ꯑꯩꯁꯨ ꯌꯥꯝ ꯍꯩꯕꯗꯤ ꯅꯠꯇꯦ
ꯑꯥ
ꯎꯝ
ꯑꯗꯨꯕꯨ ꯅꯣꯏꯅ ꯊꯣꯡꯕꯅ ꯍꯦꯟꯅ ꯍꯥꯎꯋꯦꯒꯤꯗꯤ
ꯍꯥꯎꯋꯦ ꯅꯪ ꯄꯥꯝꯈꯤꯕꯩꯁꯨ ꯑꯣꯏꯔꯝꯅꯦ ꯅꯪꯅꯝ
ꯈꯪꯗꯦ ꯏꯃꯥꯟꯅꯕꯤ ꯑꯃ ꯅꯅꯥꯎ ꯅꯣꯡꯃ ꯌꯦꯟ ꯏꯟꯁꯥ ꯊꯣꯡꯉꯦꯕꯀꯣ
ꯎꯝ
ꯃꯥꯅ ꯌꯦꯟ ꯊꯣꯡꯉꯒ ꯃꯁꯂꯥꯗꯨꯁꯨ ꯃꯤꯠꯀꯤ ꯊꯝꯗꯦꯕ ꯑꯗꯨꯝ ꯇꯣꯉꯥꯟꯅ ꯁꯥꯒꯤ ꯕꯤꯗ ꯑꯗꯨꯝ ꯊꯝ ꯇꯣꯉꯥꯟ ꯇꯣꯉꯥꯟꯅ ꯑꯗꯨꯃꯥꯏꯅ ꯊꯝꯕꯗꯣ
ꯑꯥ
ꯑꯩꯅ ꯃꯥꯅ ꯊꯣꯡꯕꯗ ꯑꯗꯨꯝ ꯃꯤꯁ ꯇꯧꯕ ꯍꯥꯎꯃꯟꯕꯒꯤꯀꯣ
ꯎꯝ ꯍꯥꯎꯗꯤ ꯍꯥꯎꯒꯅꯦ
ꯊꯣꯡꯕꯁꯨ ꯈꯥꯎꯔꯝꯅꯤ
ꯎꯝ ꯑꯩ ꯑꯩꯅꯕꯨꯗꯤ ꯑꯗꯨꯝ ꯍꯥꯎꯋꯤ ꯍꯥꯏꯌꯦ ꯑꯗꯣ ꯃꯤ ꯑꯇꯣꯞꯄꯅꯗꯤ ꯆꯥꯒꯗ ꯍꯥꯏꯗꯦ
ꯎꯗꯦꯇꯥ ꯅꯨꯡꯁꯤꯗꯤ ꯀꯔꯤ ꯇꯧꯔꯒ ꯂꯦꯜꯂꯅꯤ
ꯉꯁꯤ ꯈꯪꯗꯦ ꯑꯗꯨꯝ ꯐꯣꯟ ꯈꯔ ꯌꯦꯡ
ꯎꯝ
ꯀꯣꯏꯆꯠ ꯁ꯭ꯋꯥꯏꯗ ꯑꯃꯨꯛ ꯀꯣꯏꯆꯠ ꯆꯠꯂ ꯂꯩ ꯏꯊꯟꯇ ꯏꯃꯥꯟꯅꯕꯤꯁꯨ ꯃꯌꯨꯝ ꯂꯣꯏ ꯆꯠꯈꯤꯕ ꯑꯗꯨꯒꯤ ꯇꯧꯝ ꯈꯪꯗꯗꯅ ꯕꯣꯔꯤꯡ ꯌꯥꯝ ꯆꯨꯏꯌꯦ
ꯑꯝ ꯕꯣꯔꯤꯡꯗꯤ ꯈꯪꯗ꯭ꯔꯦꯗ ꯑꯩ ꯑꯩꯁꯨ ꯑꯗꯨꯝ ꯂꯍꯂꯅꯤ ꯐ꯭ꯔꯤꯗ
ꯐ꯭ꯔꯤꯗ ꯀꯥꯎ ꯑꯁ ꯑꯩꯗꯤ ꯍꯣꯏ ꯗꯔꯃꯥ ꯌꯥꯝ ꯌꯦꯡꯉꯦꯕ ꯐꯤꯂꯤꯂꯝꯗꯣ ꯑꯗꯨꯝ ꯌꯦꯡꯉ ꯌꯦꯉꯦ ꯌꯦꯉ ꯑꯁ ꯑꯝ ꯐꯤꯂꯝ ꯌꯦꯡꯃꯟꯕꯒꯤꯀꯣ ꯋꯥꯔꯤꯁꯨ ꯑꯩꯅ ꯁꯥꯕ ꯍꯩꯔꯛꯈ꯭ꯔꯅꯤꯗ ꯂꯥꯁꯇ
ꯑꯗꯣ ꯑꯗꯨꯝ ꯌꯦꯡꯈ꯭ꯔꯗꯤ ꯑꯦꯗꯤꯛ ꯆꯨꯏꯀꯣ ꯎꯝ
ꯂꯣꯏꯕꯁꯨ ꯈꯔ ꯈꯔ ꯃꯥꯟꯅꯗ꯭ꯔꯣ ꯑꯌꯥꯝꯕ
ꯑꯥ ꯃꯥꯅꯦ
ꯑꯣ ꯑꯗꯨ ꯍꯦꯟꯅ ꯆꯥꯏꯅꯤꯁꯀꯤꯒꯨꯝꯕ ꯒꯤꯇꯔꯃꯥ ꯍꯦꯟꯅ ꯀꯩꯅꯣ ꯇꯧꯕꯅꯦꯕꯁ ꯍꯥꯏꯅꯤ ꯌꯦꯡꯕꯁꯤ ꯅꯨꯡꯇꯤ ꯌꯦꯡꯕꯁꯤ ꯌꯦꯡꯁꯤ ꯅꯪꯗꯤ ꯌꯦꯡꯗ꯭ꯔꯣ
ꯑꯩ ꯃꯔꯛ ꯃꯔꯛꯇ ꯌꯦꯡꯉꯦ ꯑꯩ ꯌꯥꯝ ꯃꯨꯚꯒꯨꯝꯕꯁꯨ ꯁꯤꯦ ꯗꯔꯃꯥꯒꯨꯝꯕꯕꯁꯤꯦ ꯄꯥꯛꯅꯗꯤ ꯌꯦꯡꯕ ꯑꯣꯏꯗꯦ
ꯑꯣ ꯅꯪꯗꯤ ꯀꯔꯤ ꯀꯔꯤ ꯌꯦꯡꯕ꯭ꯔꯣ
ꯎꯝ
ꯀꯩꯀꯩ ꯌꯦꯡꯕ꯭ꯔꯣ